ꯑꯐ ꯐꯔꯦ ꯐꯔꯦ ꯃꯥꯡꯒꯣꯟꯗ ꯐꯝꯃꯤꯅꯩꯌꯦ
ꯍꯧꯖꯤꯀꯥꯟꯁꯤꯕꯨ ꯀꯔꯤ ꯀꯔꯤ ꯀꯃꯥꯏꯅ ꯇꯧꯔꯒ ꯂꯦꯜꯂꯤꯒꯦ
ꯍꯧꯖꯤꯛꯀꯥꯟꯁꯦ ꯑꯗꯨꯝ ꯐꯝꯃ ꯑꯗꯨꯝ ꯂꯦꯜ ꯍꯧꯖꯤꯛꯀꯥꯟ ꯀꯩꯗꯧꯔ ꯂꯩꯔꯣꯅꯦ ꯍꯧꯖꯤꯛꯀꯥꯟ ꯑꯗꯨꯝ ꯂꯩꯔꯤ
ꯊꯝꯃꯒ ꯆꯥꯔꯒ ꯇꯨꯝꯃꯒ
ꯑꯗꯨꯅꯦ ꯑ ꯉꯁꯥꯏ ꯀꯗ ꯀꯀꯥꯅ ꯍꯧꯖꯤꯛ ꯥꯆꯝꯁꯨ ꯀꯃꯥꯏ ꯀꯃꯥꯏꯅ ꯂꯩꯔꯤꯒꯦ ꯁꯨꯝ ꯍꯪꯉꯄ ꯑꯩꯅ ꯈꯪꯗꯦꯗ ꯁꯨꯝ ꯄꯪꯡꯍꯤꯡ ꯍꯤꯡꯏ
ꯀꯅꯥꯅ
ꯀꯥꯀꯥ ꯁꯥꯅꯗ ꯅꯣꯏꯒꯤ ꯆꯠꯀ ꯅꯣꯏꯒꯤ ꯃꯣꯏ ꯑ ꯃꯈꯥꯔꯣꯝ ꯒꯤꯗꯨꯅ ꯂꯝꯕꯤꯗ ꯑꯩꯅ ꯇꯨꯁꯟ ꯆꯠꯄꯩ ꯊꯣꯛꯂꯛꯄꯗꯨꯗ ꯀꯃꯥꯏ ꯀꯃꯥꯏ ꯇꯧꯔ ꯍꯨꯖꯤꯛ ꯀꯥꯟꯁꯤꯕꯨ ꯁꯣꯝꯗ ꯉꯥꯏꯔꯤ ꯑꯣ ꯍ ꯀꯃꯥꯢ ꯀꯃꯥꯢ ꯍꯤꯡꯒꯦꯌꯦ ꯑꯗꯩ ꯈꯪꯗꯦ ꯄꯍꯤꯡ ꯍꯤꯡꯏ
ꯑꯋꯥꯠꯄ ꯑꯃꯗꯤ ꯂꯩ ꯍꯥꯏ
ꯑꯣ ꯑꯗ ꯄꯍꯤꯡꯗ ꯍꯤꯡꯉꯦꯅ ꯍꯦꯡꯔꯝꯕꯅꯦ ꯑꯗꯨꯝ
ꯑꯋꯥꯠ ꯄ ꯑꯃꯗꯤ ꯂꯩ
ꯃꯥꯅꯦ ꯑꯋꯥꯠꯄꯗꯤ ꯑꯗꯨꯝ ꯂꯩꯩꯔꯤꯌꯦꯟ ꯑꯣ ꯑꯗꯨꯗꯤ ꯑꯋꯥꯠꯄꯗꯨꯗ ꯃꯦꯟꯁꯤꯜꯂꯗꯤ ꯋꯥꯏ ꯑꯃ ꯁꯪꯒꯗꯕꯁꯨ ꯄꯨꯟꯁꯤꯁꯦ
ꯑꯗꯨꯅꯦ ꯍꯥꯢꯁꯦ ꯈꯤꯇꯒ ꯌꯥꯗꯕꯅꯦ
ꯃꯥꯅꯦ ꯍꯧꯖꯤꯛꯀꯥꯟꯒꯤ ꯗ꯭ꯔꯦꯁ ꯌꯣꯟꯕ ꯏꯁꯇꯣꯔ ꯃꯌꯥꯝꯅ ꯃꯔꯛ ꯑꯃ ꯕꯦꯡꯀꯣꯛꯇ ꯆꯠꯄꯒꯤ ꯌꯥꯝ ꯊꯥꯒꯠꯅꯕꯗꯣ ꯈꯪꯕ꯭ꯔꯥ ꯑꯗꯨꯃꯥꯏꯅ ꯇꯧꯔꯁꯤꯔꯥꯕ ꯑꯗꯨꯅ ꯐꯗꯧ ꯃꯥꯟꯁꯤꯜꯂꯛꯑꯅꯦꯁꯨ ꯄꯨꯟꯁꯤꯁꯦ
ꯇꯧꯔꯁꯤꯔꯣ ꯀꯔꯕꯥꯔ
ꯁꯨꯃꯥꯏꯅ ꯇꯧꯔꯁꯤꯔ ꯈꯪꯗꯦ ꯑꯩꯈꯣꯏ ꯊꯣꯡꯒꯥꯡꯒꯤꯗꯩꯗ ꯑꯈꯣꯢ ꯅꯥꯟꯅ ꯋꯥꯔꯤ ꯁꯥꯗꯣꯛꯑꯁꯤ ꯑꯗꯨꯒ ꯍꯧꯔꯁꯤ
ꯑꯩꯈꯣꯏꯒꯤꯖꯤꯗ
ꯅꯣꯏꯗꯁꯨ ꯌꯥꯔꯦ ꯑꯩꯈꯣꯏ ꯁꯤꯗꯁꯨ ꯌꯥꯔꯦ ꯏꯌꯥꯗ ꯌꯥꯔꯦ
ꯑꯩꯈꯣꯏꯒꯤ ꯋꯥꯔꯛ ꯃꯌꯥꯁꯤꯗꯅ ꯐꯅꯤ ꯅꯣꯏꯒꯤꯗꯨꯅ ꯑꯃꯨꯛ ꯈꯔ ꯆꯪꯖꯜꯂꯦ ꯂꯩꯔꯛ
ꯀꯥꯔꯥꯏꯗꯩꯅꯣ ꯑꯩꯈꯣꯏ ꯊꯣꯡ ꯍꯣꯏ ꯅꯣꯏꯗꯣ ꯅꯣꯏ ꯑꯗꯥꯏꯒꯤ ꯊꯣꯡ ꯑꯩꯈꯣꯏ ꯊꯣꯡ ꯃꯈꯣꯡꯁꯤꯗꯁꯨ ꯌꯥꯔꯦ ꯀꯩꯅ ꯊꯣꯡ ꯄꯔꯦꯡꯗꯨ ꯍꯦ ꯀꯩꯅꯣ ꯍꯦꯛ ꯃꯥꯆꯤꯟꯁꯤꯗ
ꯎꯝ ꯑꯗꯥꯏ ꯖꯒꯥꯗ ꯀꯩꯊꯦꯟ ꯑꯃꯁꯨ ꯄꯥꯜꯂꯅꯦ ꯍꯥꯏꯗꯥꯏ
ꯑꯧ ꯑꯧ
ꯎꯝ ꯃꯐꯝ ꯑꯃ ꯀꯜꯂꯧꯕꯅ ꯐꯠꯗꯨꯏꯔꯥ
ꯈꯪꯗꯦ ꯑꯩꯈꯣꯏꯒꯤ ꯔꯤꯖꯥꯕꯅꯦ ꯑꯩꯈꯣꯏ ꯔꯤꯖꯥꯕꯑꯅ
ꯌꯥꯔꯦ ꯏꯕꯦꯝꯃ ꯁ꯭ꯋꯥꯏꯗꯒ ꯑꯗꯨꯃꯥꯏꯅ ꯇꯧꯔꯗꯤ ꯃꯨꯠꯇꯅ ꯇꯣꯛꯑꯅꯤ
ꯍꯣꯏꯕ ꯃꯨꯠꯇꯅ ꯑꯃ ꯂꯥꯛꯑꯒ ꯁꯣꯠꯀꯦ ꯍꯥꯍꯥ ꯇꯨꯔꯦꯟ ꯏꯕꯦꯝꯃ ꯏꯁꯜꯂꯣ ꯇꯣꯂꯣꯞ ꯐꯪꯉ ꯄꯤꯒꯦ ꯍꯥꯏꯔꯒ
ꯏꯁꯜꯂꯣ ꯏꯁꯜꯂꯣꯗ ꯃꯨꯠꯄꯗꯣ ꯈꯪꯕ꯭ꯔꯥ ꯑꯗꯨ ꯍꯥꯏꯔꯒ ꯑꯩꯈꯣꯏ ꯄꯨꯖꯥꯅ ꯋꯥꯔꯤ ꯂꯤꯔꯛꯄ ꯑꯃ ꯂꯩꯌꯦ ꯈꯪꯕ꯭ꯔꯥ
ꯀꯩ ꯋꯥꯔꯤ
ꯑꯥ ꯃꯣꯏꯒꯤ ꯎꯝ ꯃꯉꯣꯟꯗꯁꯨꯨ ꯃꯤꯅ ꯃꯊꯥꯡ ꯂꯤꯔꯛꯄ ꯍꯥꯏꯇꯥꯔꯦ ꯀꯩꯅꯣ ꯄꯥꯔꯂ꯭ꯔ ꯍꯥꯡꯉꯦꯌꯦ ꯄꯥꯔꯂ꯭ꯔ ꯍꯥꯡꯉ ꯀꯥꯟꯁꯤꯗ ꯄꯥꯔꯂ꯭ꯔꯗꯁꯨ ꯕꯥꯀꯤ ꯇꯧꯁꯤꯜꯂꯛꯄ ꯍꯥꯏꯇꯥꯔꯦ
ꯑꯣ ꯍꯩꯃ
ꯂꯥꯏꯔꯤꯁꯤꯗ ꯆꯪꯉꯥ ꯆꯪꯉꯥꯀꯥꯟꯗ ꯃꯁꯝ ꯈꯔ ꯇꯤꯡꯊꯣꯛꯑꯀꯥꯟꯗ ꯏꯁꯜꯂꯣ ꯈꯔ ꯂꯩꯔꯒ ꯄꯤꯒꯦ ꯍꯥꯏꯔꯒ ꯁꯣꯠꯂꯒ ꯑꯗꯨꯝ ꯆꯠꯈꯤꯕ ꯑꯗꯨꯒ ꯑꯃ ꯂꯥꯛꯑ ꯁꯨ ꯑꯃ ꯂꯥꯛꯑꯁꯨ ꯑꯗꯨꯝ ꯑꯗꯨꯃꯥꯏꯅ ꯍꯦꯟꯃꯜꯂꯛꯇꯅ ꯃꯥꯗꯣ ꯇꯧꯕ ꯉꯝꯗꯗꯅ ꯃꯨꯠꯂꯦꯌꯦ
ꯄꯤꯒꯦ ꯅꯇꯋꯥ ꯑꯗꯨꯃꯥꯏ ꯇꯧꯍꯜꯂꯗꯤ ꯀꯥꯏꯗꯩ ꯌꯥꯝ ꯇꯜꯂꯦꯕ ꯃꯥꯅꯦ ꯑꯗꯩꯒꯤ ꯑꯩꯈꯣꯏ ꯑꯩꯈꯣꯏ ꯁ꯭ꯋꯥꯏꯒꯤ ꯍꯩꯅꯕꯤ ꯑꯃ ꯑꯗꯨꯃꯥꯏꯅ ꯇꯧꯍꯧꯒ꯭ꯔꯗꯤ ꯃꯔꯤ ꯃꯔꯤ ꯇꯧꯅꯔꯛꯄꯤ ꯑꯃꯒ
ꯎꯝ
ꯁꯨꯝꯕ ꯆꯠꯅꯕꯤꯁꯤꯒ ꯍꯩꯅꯗꯕꯕꯨ
ꯌꯥꯔꯣꯏ ꯁ꯭ꯋꯥꯏ ꯖꯒꯥꯗ ꯇꯧꯕ
ꯃꯌꯥꯝꯅ ꯇꯧꯅꯗꯕ ꯊꯕꯛ ꯀꯩ ꯇꯧꯕ ꯌꯥꯏ ꯑꯩꯈꯣꯏ ꯁ꯭ꯋꯥꯏꯗ ꯀꯩꯝ ꯂꯩꯇꯦ ꯇꯧꯕ ꯌꯥꯕ ꯍꯣꯇꯦꯜ ꯐꯝꯃꯖꯨ ꯍꯣꯇꯦꯜ ꯐꯝꯃꯖꯨ ꯁꯣꯠꯅꯤ
ꯃꯥꯅꯦ
ꯗ꯭ꯔꯦꯁ ꯌꯣꯜꯂꯦ ꯁꯣꯠꯀꯅꯤ ꯎꯄꯥꯏ ꯂꯩꯇꯦ
ꯍꯨꯝ ꯂꯩꯇꯦ ꯑꯗꯨ ꯍꯥꯏꯔꯒꯅꯦ ꯎꯝ ꯗ꯭ꯔꯦꯁ ꯌꯣꯟꯕꯁꯦ ꯃꯤ ꯃꯌꯥꯝ ꯌꯣꯟꯅꯔꯕꯅꯤꯅꯅꯦ ꯍꯧꯖꯤꯛꯇꯤꯅꯦ
ꯎꯝ
ꯈꯪꯗꯦ ꯈꯔꯗꯤ ꯊꯥꯖꯕꯗꯤ ꯋꯥꯠꯂꯦ ꯑꯗꯨ ꯑꯣꯏꯔꯁꯨ ꯑꯗꯨꯝ ꯈꯤꯇꯪ ꯃꯉꯥ ꯇꯔꯥ ꯇꯥꯕꯗꯨꯗꯤ ꯑꯗꯨꯝ ꯆꯪꯗꯤ ꯆꯪꯉꯤꯀꯣ
ꯑꯩꯗꯤ ꯃꯌꯥꯝ ꯃꯌꯥꯝ ꯑꯣꯐꯔ ꯊꯥꯗꯣꯛꯄ ꯃꯇꯝꯗ ꯑꯗꯨꯝ ꯂꯥꯛꯄꯗꯤ ꯂꯥꯛꯀꯅꯦꯕ
ꯎꯝ ꯅꯣꯔꯃꯦꯜ ꯃꯇꯝꯗꯗꯤ ꯂꯥꯛꯇꯦꯕ ꯌꯥꯝ
ꯑꯗꯨꯅ ꯇꯣꯡꯗꯅ ꯀꯌꯥꯝ ꯇꯣꯡꯗꯣꯏꯅꯣ ꯅꯠ ꯇ꯭ꯔꯥ ꯃꯥꯡꯕꯨꯗꯤ ꯃꯥꯡ ꯑꯩꯗꯤ ꯗ꯭ꯔꯦꯁ ꯑꯃꯃꯛꯇ ꯍꯥꯏꯔꯣ ꯃꯆꯨꯁꯦ ꯃꯌꯥꯝꯅꯦꯕ ꯂꯥꯛ ꯇꯨꯏꯁꯦ ꯃꯌꯥꯝ ꯂꯥꯛꯄꯗꯨꯗ ꯁꯤꯠꯇꯕ ꯌꯥꯎꯔꯛꯀꯅꯤ ꯑꯗꯒꯤ ꯔꯤꯖꯦꯛ ꯂꯩ
ꯎꯝ ꯎꯝ ꯃꯥꯅꯤ ꯏꯁꯀꯥꯞꯇ ꯍꯥꯏꯔꯁꯤꯅꯦ ꯃꯆꯨ ꯃꯔꯥꯡ ꯇꯨꯔꯥꯡꯕ ꯌꯥꯝ ꯊꯤꯕꯗꯣ ꯀꯅꯥꯅꯣ ꯂꯧꯗꯣꯏꯅꯣꯕ ꯑꯗꯨ ꯃꯥꯥꯡꯉꯗꯣꯏꯅꯦꯕ ꯑꯗꯨꯏꯄꯣꯠꯇꯣ ꯍꯥ ꯑꯗꯨ ꯃꯥꯏ ꯑꯥꯃꯣꯏ ꯇꯣꯡꯉꯤꯕꯕꯨ
ꯑꯗꯨꯒꯤꯅꯦꯕ ꯃꯣꯏꯅꯁꯨ ꯑꯅꯝꯕꯅ ꯄꯣꯠꯁꯦ ꯇꯥꯡꯉꯤꯁꯦ
ꯃꯅꯦ ꯃꯅꯦ
ꯑꯥ ꯐꯖꯕꯗꯨꯗ ꯌꯣꯟꯈꯤꯕꯗꯨꯗ ꯃꯣꯏꯒꯤ ꯐꯖꯗꯕꯒꯤ ꯄꯩꯁꯥꯗꯨꯁꯨ ꯁꯨ ꯌꯥꯎꯔꯕꯅꯦꯕ ꯑꯗꯨꯗꯨꯅꯅꯦꯕ ꯇꯥꯡꯉꯤꯁꯦ
ꯃꯣꯏꯁꯨ ꯑꯗꯨꯝ ꯈꯪꯉꯤꯅꯦ ꯁꯤ ꯄꯣꯠꯁꯤꯃꯗꯤ ꯀꯩꯅꯣꯝ ꯇꯧꯔꯅꯤ ꯑꯗꯨ ꯃꯣꯏꯁꯨ ꯑꯗꯨꯝ ꯄꯨꯊꯣꯛꯄꯗ ꯈꯪꯉꯤꯅꯦꯕ
ꯎꯝ
ꯑꯗꯨ ꯁꯦꯠ ꯁꯥꯔ ꯁꯥꯔ ꯂꯥꯛꯄꯅꯤ ꯎꯄꯥꯏꯇꯔ ꯀꯃꯥꯏꯅ ꯈꯟꯗꯣꯛꯑꯅꯤ ꯃꯣꯏꯁꯨ ꯁꯦꯠ ꯃꯔꯛꯇꯨꯗꯒꯤ
ꯑꯗꯨꯅꯦ ꯐꯤꯒꯔ ꯁꯥꯔꯠ ꯃꯛꯇ ꯍꯥꯏꯔꯣ ꯃꯆꯨꯗꯣ ꯑꯣꯔꯦꯟꯁ ꯃꯆꯨꯒꯨꯝꯕ ꯑꯗꯨꯒꯨꯝꯕ ꯌꯥꯎꯔꯛꯄꯗꯨ ꯀꯅꯥ ꯂꯧ
ꯃꯥ ꯃꯥꯅ ꯎꯗꯣꯏ ꯅꯠꯇꯦ ꯑꯗꯨꯝ ꯇꯣꯛꯑꯦ
ꯑꯗꯨ ꯑꯗꯨꯅ ꯔꯥꯅꯤ ꯐꯤ ꯀꯔꯕꯥ ꯇꯧꯕꯅ ꯐꯩ
ꯐꯩ ꯐꯩꯀꯣ ꯑꯣ ꯑꯗꯨꯁꯨ ꯑꯗꯨꯝꯕ ꯀꯔꯝꯕꯥꯔ ꯇꯧꯕꯤ ꯉꯇ ꯉꯥꯏꯔꯦ ꯌꯥꯝꯃꯜꯂꯦꯕ ꯑꯗꯨꯁꯨ ꯁꯦꯟꯗꯣꯡꯁꯨ ꯆꯥꯟꯅꯔꯦ ꯃꯊꯥꯡ ꯃꯊꯥꯡ ꯊꯥꯡ ꯌꯥꯝ ꯆꯥꯔ ꯕꯅꯤꯅ ꯂꯂꯣꯟꯕꯤ ꯑꯩꯈꯣꯏ ꯐꯤꯁꯥꯕꯤꯗꯩ ꯂꯂꯣꯟꯕꯤ ꯑꯃꯅ ꯑꯃꯨꯛ ꯂꯧ ꯅꯤ ꯂꯂꯣꯟ ꯑꯃ ꯑꯗꯨ ꯑꯃꯗ ꯑꯃꯨꯛ ꯊꯥꯒꯅꯤ ꯑꯗꯩ ꯑꯃꯗꯨꯅ ꯑꯃꯨꯛ ꯁꯨꯗꯣꯛꯑꯅꯤ ꯑꯗꯩꯗꯤ ꯑꯃꯨꯛ ꯏꯁꯇꯣꯔꯗ ꯑꯃꯨ ꯄꯨꯈꯠꯂꯛꯑꯅꯤ ꯑꯗ ꯏꯁꯇꯣꯔꯗꯨꯅ ꯑꯃꯗ ꯑꯃꯨꯛ ꯌꯣꯟꯕꯗ ꯑꯃꯨꯛ ꯁꯦꯟꯗꯣꯡ ꯀꯌꯥꯅꯣ ꯌꯦꯡꯉꯨ ꯀꯣꯠꯂꯤꯗꯣ
ꯑꯗꯨꯅꯦ ꯃꯆꯨꯒ ꯁꯪꯉꯒ ꯁꯨꯗꯣꯛꯑꯒ ꯁꯇ꯭ꯔꯤ ꯅꯥꯟꯅ ꯇꯛꯑꯀꯥꯟꯗ ꯇꯦꯛ ꯑꯃꯇꯪ ꯊꯦꯠꯈ꯭ꯔꯕ
ꯑꯥ ꯂꯣꯏꯔꯦ ꯃꯃꯜ ꯑꯥ ꯌꯧꯒ꯭ꯔꯦ ꯑꯗꯨꯗꯅꯦꯕ ꯑꯩꯈꯣꯏꯅ ꯐꯤ ꯁꯥꯕ ꯇꯜꯂꯤꯁꯦ ꯍꯥꯏꯗꯤ ꯑꯩꯈꯣꯏꯅ ꯁꯤꯗꯩꯗ ꯂꯤꯁꯤꯡ ꯑꯍꯨꯝ ꯄꯤꯔ ꯁꯥꯒꯅꯤ ꯃꯣꯏꯅ ꯑꯗꯥ ꯂꯤꯁꯤꯡ ꯃꯉꯥ ꯇꯔꯨꯛꯇ ꯄꯤ ꯌꯣꯜꯂꯛꯑꯅꯤ
ꯇꯔꯥ ꯇꯔꯥ ꯄꯤꯕ ꯕꯣꯇꯜ ꯁꯥꯔꯦ ꯈꯜꯂꯣ ꯀꯨꯟ ꯀꯨꯟꯊ꯭ꯔꯥꯗꯅꯦ ꯃꯣꯏ ꯌꯣꯜꯂꯛꯇꯣꯏꯁꯦ ꯎꯝ ꯂꯩꯕꯒꯗꯤ ꯉꯝꯖꯔꯔꯣꯏ ꯑꯗꯨꯅꯅꯦ ꯑꯩꯈꯣꯏ ꯃꯥꯅ ꯍꯥꯏ ꯅꯦ ꯗꯥꯏꯔꯦꯛ ꯑꯣꯏꯅ ꯑꯥ ꯁꯤ ꯌꯣꯟꯕꯤ ꯀꯩꯊꯦꯜꯒꯤꯗꯣ ꯕꯖꯥꯔꯒꯤꯗꯣ ꯑꯗꯨꯗꯨꯒ ꯅꯝ ꯥꯍꯣꯏ ꯂꯧꯅꯔꯀꯥꯟꯗ ꯑꯣꯏꯅ ꯄꯤꯅꯕꯅ ꯐꯔꯦ
ꯐꯩꯌꯦ ꯑꯗꯣ ꯐꯕꯗꯤ ꯐꯩꯌꯦꯕꯀꯣ ꯑꯗꯨ ꯑꯣꯏꯁꯨ ꯃꯣꯏꯗꯤ ꯃꯆꯤꯟ ꯀꯜꯂꯤꯗꯅ ꯑꯣꯗꯥꯥꯏ ꯐꯝꯃꯤꯁꯤꯡꯗꯨꯗꯤ ꯑꯃꯨꯛ ꯆꯨ ꯑꯗꯨꯅ ꯐꯤ ꯁꯦꯠꯇꯄ ꯃꯇꯝꯗꯅꯤ ꯃꯣꯏꯗꯤ ꯍꯥꯏꯗꯤ ꯑꯩꯈꯣꯏꯒꯨꯝꯕꯗꯤ ꯁꯦꯠ ꯁꯠꯇꯅ ꯃꯣꯏꯅ ꯉꯝ ꯒꯤꯖ ꯍꯥꯏꯕ ꯄꯩꯁꯥꯗꯣ ꯃꯣꯏ ꯑꯄꯥꯝꯕ ꯃꯑꯣꯡꯗ ꯂꯝꯅ ꯂꯧꯈꯤꯅꯦꯕ ꯇꯟꯕ ꯈꯔ ꯀꯩꯅꯣ ꯇꯧꯕ ꯑꯃ ꯌꯥꯎꯗ꯭ꯔꯒꯗꯤ ꯑꯩꯈꯣꯏꯁꯨ ꯃꯣꯏ ꯃꯥꯏꯁꯤ꯭ꯔꯒꯗꯤ ꯍꯦꯛ ꯍꯦꯛ ꯇꯧꯔ ꯑꯣꯏꯔꯔꯣꯏꯕ
ꯑꯗꯨꯅ ꯆꯤꯟ ꯈꯔ ꯀꯟꯗꯕ ꯌꯥꯗꯦꯕ
ꯌꯥꯥꯇꯕ
ꯅ ꯆꯤꯟ ꯈꯔ ꯀꯜꯂꯣ ꯅꯪ ꯆꯤꯟ ꯀꯜꯂꯤꯗꯨꯗꯤ
ꯑꯩ ꯆꯤꯟ ꯀꯟꯕ꯭ꯔꯥ ꯑꯩꯗꯤ ꯑꯁ ꯑꯁꯦꯡꯕꯩ ꯑꯩꯒꯤꯁꯤꯗꯤ ꯇꯦꯝꯄꯔꯁꯤ ꯂꯧꯋꯦꯕ ꯑꯗꯨꯃꯥꯏꯅ ꯆꯠꯂꯗꯤ ꯈꯟꯅꯔꯝꯒ ꯐꯠꯇꯧ ꯃꯥꯜꯂꯦ ꯑꯩꯈꯣꯏ ꯆꯠꯂꯁꯨ ꯇꯣꯡ ꯀꯥꯏꯅ ꯇꯧꯔꯒ
ꯀꯂꯤꯒꯤꯗꯤ ꯅꯪꯅ ꯆꯦ
ꯇꯧ ꯇꯝꯃꯛꯀꯅꯤ ꯑꯩ ꯍꯧꯅꯕꯤ ꯑꯁꯦꯡꯗꯝꯕꯩ ꯑꯃ ꯂꯩꯌꯦꯕ ꯉꯍꯥꯟ ꯅꯣꯡ ꯕꯖꯥꯔ ꯆꯠꯂꯦ ꯕꯦꯛ ꯂꯩꯕ ꯑꯗꯨꯒ ꯗꯨꯀꯥꯟ ꯃꯌꯥꯡ ꯅꯟꯃꯅꯤꯄꯨꯔꯤꯅ ꯐꯝꯕ ꯗꯨꯀꯥꯟꯅꯦꯕꯀꯣ ꯑꯗꯨꯗꯨꯒꯅꯦ ꯕꯦꯠꯁꯤꯠ ꯂꯄꯥ ꯍꯥꯏꯗꯅꯥꯏ ꯍꯥꯏꯅꯦ ꯑꯗꯨꯒ ꯂꯤꯁꯤꯡ ꯑꯃ ꯄꯤꯕꯅꯦ ꯆꯥꯝꯃꯉꯥꯥ ꯆꯇ꯭ꯔꯦꯠ ꯄꯤꯕꯅꯦ ꯍꯥꯏꯗꯤ ꯄꯣꯠꯇꯣ ꯐꯖꯅ ꯌꯦꯡꯗ꯭ꯔꯦ ꯍꯥꯏꯕ ꯈꯔ ꯄꯥꯝꯕꯗꯩꯗꯤ ꯅꯪ ꯀꯃꯥꯏꯅ ꯇꯧꯔꯗꯤ ꯂꯩꯔꯣꯏꯗꯅ ꯊꯣꯛꯂꯛꯄꯅꯦ
ꯑꯩꯈꯣꯏ ꯆꯦ ꯕꯦꯝ ꯖꯨꯅꯦ
ꯇꯦꯄꯔꯁꯨ ꯌꯥꯗꯦ
ꯍꯣꯏ ꯆꯦ ꯕꯦꯝꯁꯨꯅꯦ ꯈꯪꯕ꯭ꯔꯥ ꯕꯖꯥꯔ ꯆꯠꯃꯤꯟꯅꯕꯁꯦ ꯃꯥꯥ ꯁꯤ ꯊꯣꯛꯂꯛꯑꯝꯕꯩꯗꯣ
ꯑꯥ
ꯍꯥꯟꯅ ꯕꯖꯥꯔ ꯀꯥꯏꯗꯅ
ꯑꯥ
ꯀꯥꯕꯁꯤꯗ ꯆꯪꯉꯅꯤꯅ ꯗꯨꯀꯥꯟꯁꯤꯗ ꯗꯨꯀꯥꯟꯁꯤꯗ ꯆꯪꯉ ꯀꯥꯟꯗꯨꯗ ꯄꯣꯠꯁꯤ ꯌꯦꯡꯉꯀꯥꯟꯗ ꯃꯣꯏ ꯁꯨꯝ ꯃꯔꯩ ꯌꯦꯠꯅꯔꯛꯑꯕ ꯃꯔꯩ ꯌꯦꯠꯅꯔꯛ ꯇꯥꯗꯤ ꯅꯪ ꯄꯣꯠꯁꯦ ꯂꯧꯔꯣꯏꯗ ꯍꯥꯏꯔꯀꯥꯟꯗ ꯑꯗꯨꯝ ꯊꯣꯛꯂꯛꯀꯅꯦꯕ ꯈꯪꯕ꯭ꯔꯥ ꯊꯋꯣꯏꯅ ꯍꯥꯡꯇꯣꯛꯍꯜꯂꯀꯥꯟꯗ ꯌꯦꯡꯗꯣꯏꯅꯦꯕ ꯈꯪꯕ꯭ꯔꯥ ꯑꯗꯨꯀꯥꯟꯗ ꯂꯧꯔꯔꯣꯏ ꯄꯥꯝꯗ꯭ꯔꯦ ꯅꯪꯒꯤꯁꯦ ꯄꯥꯝꯗ꯭ꯔꯦ ꯍꯥꯏꯔꯝꯃ ꯊꯣꯛꯂꯛꯇꯣꯏꯅꯦꯕ
ꯂꯝꯕꯤꯗꯅꯦ ꯂꯝꯕꯤꯗꯁꯨ ꯄꯔꯦꯡ ꯐꯝꯕ ꯂꯩ ꯗꯅ ꯃꯌꯥꯏꯒꯤꯗꯨꯗ ꯑꯃꯥ ꯗ꯭ꯔꯦꯁ ꯌꯣꯟꯐꯝꯒ ꯈꯣꯡꯎꯞ ꯌꯣꯟꯐꯝꯒꯒꯤ ꯃꯔꯛꯇ ꯐꯝꯕꯗꯣ
ꯍꯣꯏꯅꯦ
ꯑꯗꯨꯗ ꯀꯩꯅꯣ ꯁꯥꯇꯤꯟ ꯌꯣꯟꯕ ꯃꯌꯥꯝ ꯂꯩꯗꯅ ꯑꯗ ꯁꯥꯇꯤꯟ ꯌꯣꯟꯕ ꯅꯨꯄꯥ ꯑꯃꯗ ꯃꯁꯛꯁꯤꯁꯨ ꯀꯩꯅꯣ ꯅꯟ ꯃꯅꯤꯄꯨꯔꯤ ꯃꯥꯟꯕ ꯃꯥꯟ ꯇꯥꯔꯀꯥꯟꯗ ꯑꯁꯦꯡꯕꯕꯨꯗꯤ ꯀꯩꯅꯣ ꯑꯣꯏꯔꯝꯗꯣꯏꯅꯦꯕ ꯎꯝ ꯀꯩꯅꯣ ꯑꯣꯏꯔꯝꯗꯣꯏꯅꯦꯕ ꯁ꯭ꯋꯥꯏ ꯖꯒꯥꯒꯤ ꯃꯤ ꯑꯣꯏꯔꯝꯗꯣꯏꯅꯦꯕꯀꯣ
ꯎꯝ
ꯑꯗꯨꯀꯥꯟꯗ ꯃꯥꯅ ꯁꯥꯇꯤꯟꯁꯦ ꯁꯥꯇꯤꯟꯁꯦ ꯄꯥꯏꯔ ꯌꯦꯡꯕ ꯍꯥꯏꯇꯥꯔꯦ ꯑꯗꯨꯀꯥꯟꯗ ꯃꯥꯅ ꯄꯩꯁꯥꯗꯣ ꯆꯅꯤꯈꯩꯔ ꯆꯍꯨꯝꯂ ꯍꯥꯏꯔꯛꯄꯅꯦꯕ ꯈꯪꯕ꯭ꯔꯥ ꯑꯗꯨꯀꯥꯟꯗ ꯂꯧꯔꯣ ꯂꯧꯔꯣꯅ ꯇꯧꯔꯛꯄ ꯑꯗ ꯌꯦꯡꯈꯤꯒ ꯀꯩꯅꯣ ꯉꯥꯛꯇ ꯌꯦꯡꯈꯤꯒ ꯍꯥꯏꯔ ꯆꯦ ꯕꯦꯝꯁꯤ ꯁꯤꯅ ꯍꯥꯡꯇꯣꯛꯑꯀꯥꯟꯗ ꯌꯦꯡꯗꯧ ꯇꯧꯕ ꯑꯗꯨ ꯂꯧꯔꯣꯏꯗꯕ ꯑꯣꯏꯔꯗꯤ ꯌꯦꯡꯉꯅꯨ ꯍꯥꯡꯇꯣꯛꯑꯅꯨ ꯍꯥꯏꯔꯛꯄ ꯄ ꯈꯪꯕ꯭ꯔꯥ ꯑꯗꯩ ꯑꯗꯩ ꯏꯆꯦ ꯕꯦꯝ ꯁꯥꯎꯗꯅ ꯂꯧꯔꯣꯏ ꯅꯪꯒꯤꯗꯤ ꯂꯧꯗ꯭ꯔꯁꯨ ꯌꯥꯏꯅ ꯍꯥꯏꯔꯀꯥꯟꯗ ꯊꯣꯛꯄ ꯑꯗꯨꯀꯥꯟꯗ ꯑꯗꯨꯒꯥꯟꯗ ꯍꯥꯏꯗꯤ ꯍꯥꯏꯗꯤ ꯆꯠꯄ ꯍꯧꯔꯀꯥꯟꯗ ꯑꯃꯨꯛ ꯍꯥꯏꯔꯛꯄꯗꯣ ꯂꯧꯁꯨ ꯂꯧꯔꯣꯏꯗꯕꯗ ꯃꯇꯝ ꯃꯥꯡ ꯥꯍꯜꯂꯦ ꯀꯥꯏꯅ ꯅꯠꯇꯦꯕ ꯍꯥꯏꯗꯤ ꯃꯇꯝ ꯃꯥꯡꯍꯜꯂꯦ ꯀꯥꯏꯅ ꯑꯣꯏꯅ ꯆꯩꯔꯛꯄꯗꯣ ꯂꯧꯁꯨ ꯂꯧꯔꯣꯏꯗꯕꯗ ꯃꯇꯝ ꯃꯥꯥꯡꯍꯜꯂꯦ ꯀꯩꯗꯧꯕꯒꯤꯅꯣ ꯂꯧꯔꯣꯏꯗꯕ ꯑꯣꯏꯔꯗꯤ ꯑꯗꯨꯃꯥꯏꯅ ꯇꯧꯋꯤꯗꯣꯕꯨ ꯂꯩꯁꯥꯕꯤꯅ ꯑꯗꯨꯌꯥꯝꯅ ꯆꯤꯟ ꯀꯜꯂꯤꯗꯣ ꯀꯩ ꯒꯤꯅꯣ ꯇꯧꯔꯛꯄ ꯈꯪꯕ꯭ꯔ ꯑꯗꯨꯗꯩ ꯆꯦꯕꯦꯝꯅ ꯃꯦꯔꯥꯃꯔꯖꯤ ꯍꯦ ꯇꯧꯔꯝ ꯈꯪꯕ꯭ꯔ ꯑꯗꯨꯒ ꯃꯥꯗꯤ ꯃꯥꯗꯤ ꯀꯩꯅꯣꯅꯦꯅ ꯂꯣꯜꯂꯤꯅꯦ ꯑꯃꯗꯨꯅꯦꯅ ꯂꯣꯜꯂꯤꯅꯦꯕ ꯈꯪꯕ꯭ꯔꯥ ꯑꯗꯨꯀꯥꯟꯗ ꯑꯗꯨꯀꯥꯟꯗ ꯍꯧꯖꯤꯛꯀꯤ ꯅꯨꯄꯥ ꯀꯩ ꯍꯥꯏꯔꯛꯀꯦꯗ ꯃꯩꯔꯤꯗꯤꯀꯩꯌꯦ ꯃꯔꯖꯤ ꯍꯥꯏꯗꯤ ꯀꯨꯁꯤ ꯀꯨꯁꯤ
ꯎ ꯑꯁꯦꯡꯕ ꯑꯩꯁꯨ ꯈꯟꯅꯔ ꯂꯥꯛꯀꯅꯤ ꯍꯥꯏꯕ ꯁꯦꯡꯕꯩ ꯑꯩ ꯇꯧꯒꯦ ꯍꯥꯏꯕ ꯌꯥꯝ ꯊꯤꯅꯁꯨ ꯉꯥꯟꯅꯔꯗꯤ ꯊꯣꯛ ꯊꯝꯃꯝꯃꯒ ꯌꯥꯔꯣꯏ ꯑꯩ ꯃꯤꯍꯨꯖꯤꯒ ꯃꯤ ꯑꯣꯟꯁꯤꯟꯅꯕ
ꯑꯗꯨꯒ ꯍꯜꯂꯛꯑꯒ ꯅꯣꯛꯄꯗ ꯑꯗꯨꯏ ꯋꯥꯔꯤꯗꯣ ꯇꯝꯃꯀꯥꯟꯗ ꯃꯥꯒꯤ ꯈꯍꯪꯗꯣ ꯃꯥꯜꯂꯨꯏꯗꯨꯒ ꯑꯣꯏꯔꯝꯗꯕꯒꯤ ꯈꯨꯡꯒꯪꯗꯣ ꯃꯔꯖꯤꯗꯤ ꯀꯩ ꯀꯥꯏꯅ ꯍꯪꯉꯛꯕꯗꯨ
ꯑꯗ ꯌꯥꯝ ꯂꯩꯕꯅꯦ ꯍꯥꯏ ꯕꯖꯥꯔꯗ ꯑꯗꯨꯃꯥꯏꯅ ꯇꯧꯕ ꯁꯛ ꯀꯥꯛꯄ ꯌꯥꯝ ꯄꯣꯠ ꯌꯣꯟꯕꯗ
ꯂꯩ ꯂꯩ
ꯑꯗ ꯃꯤꯖꯨ ꯂꯩꯕ ꯄꯣꯠ ꯂꯩꯕ ꯍꯥꯏꯁꯤꯕꯨ ꯑꯎꯕ ꯄꯥꯒꯗꯕ ꯀꯩꯗ ꯀꯩꯗꯧꯕꯗꯣ ꯂꯣꯏ ꯌꯦꯡꯅꯩ ꯉꯥꯛꯇ ꯅꯠꯇ꯭ꯔꯣ
ꯃꯥꯅꯦ
ꯑꯗꯨ ꯅꯠꯇꯗꯤ ꯄꯦ ꯄꯦ ꯉꯥꯡꯕꯗꯨꯅꯦ ꯄꯩꯁꯥ ꯂꯩꯅꯤ ꯍꯥꯏꯕ ꯑꯩꯈꯣꯏꯗꯨ ꯐ꯭ꯔꯤꯗ ꯂꯧꯒꯦ ꯍꯥꯏꯕꯗꯤ ꯅꯠꯇꯦꯗꯅ ꯑꯗꯧꯗꯨꯗ ꯃꯣꯏꯅ ꯀꯩꯅꯣ ꯇꯧꯕꯗꯨꯗꯅꯦ ꯑꯩꯅ ꯏ ꯀꯥꯔꯤꯖꯦ
ꯑꯗꯨꯒ ꯅꯨꯄꯤ ꯑꯍꯟꯅ ꯐꯝꯃꯃꯤ ꯕꯥ ꯑꯗꯨꯗꯨꯃ ꯁꯨꯛꯆꯪꯍꯦ ꯆꯪꯅꯤꯡꯗ꯭ꯔꯦ ꯑꯩꯗꯤ
ꯈꯠꯅꯅꯤ ꯃꯥꯏ ꯑꯍꯨꯝ
ꯑꯗꯨꯅꯦ ꯍꯥꯏꯁꯦ ꯅꯨꯄꯤ ꯑꯃꯅ ꯐꯝꯕꯗꯁꯨ ꯆꯪꯉꯨꯔꯦ ꯑꯗꯨꯀꯥꯟꯗ ꯀꯣꯔ ꯁꯦꯠꯇꯣ ꯌꯦꯡꯕꯅꯦꯕ
ꯑꯥ
ꯍꯥꯏꯗꯤ ꯌꯦꯡꯉꯕꯀꯥꯟꯁꯤꯗ ꯂꯧꯊꯔꯨ ꯌꯥꯗ꯭ꯔꯤꯕ ꯍꯥꯏꯁꯤ ꯁꯤ ꯈꯪꯕ꯭ꯔꯥ ꯂꯧꯒꯗ꯭ꯔꯥ ꯂꯧꯔꯣꯏꯗ꯭ꯔꯅ ꯍꯥꯟꯅ ꯍꯪ ꯂꯩꯌꯦꯕ
ꯑꯣ ꯑꯣ
ꯂꯧꯔꯣꯏꯗꯕ ꯑꯣꯏꯗꯤ ꯃꯇꯝ ꯄꯥꯡꯍꯅꯤꯡꯗꯦ ꯀꯥꯏꯅ ꯇꯧꯔꯛꯇꯅ ꯈꯪꯕ꯭ꯔꯥ ꯍꯣꯏ ꯍꯣꯏ ꯆꯥꯛꯊꯣꯛꯄ ꯇꯜꯂꯤ ꯂꯧꯔꯣꯏꯗꯕ ꯑꯣꯏꯗꯤ ꯃꯇꯝ ꯃꯥꯡꯍ ꯍꯜꯂꯅꯨꯒ ꯇꯧꯔꯛꯑꯦꯕ ꯑꯗꯩꯗꯤ ꯂꯧꯔꯔꯣꯏ ꯍꯥꯏꯔꯒ ꯑꯗꯨꯝ ꯊꯣꯛꯂꯛꯑꯦ
ꯃꯥ ꯊꯣꯛꯂꯛ ꯇꯥꯕꯅꯤ ꯀꯩ ꯑꯄꯥꯕ ꯈꯟꯕ ꯑꯃ ꯀꯩꯗꯧꯋꯦ ꯃꯣꯏ ꯑꯗꯨꯒꯤꯡ ꯈꯟꯒꯦꯅ ꯊꯤꯞꯅꯤꯠꯇ ꯌꯥꯕ ꯅꯠꯇ꯭ꯔꯣ
ꯑꯗꯨꯃꯥꯏꯅ ꯇꯧꯕ
ꯌꯔꯦ ꯁꯛ ꯄꯣꯠ ꯌꯣꯟꯕ ꯁꯛꯀꯥ ꯇꯥꯈꯠꯂꯛꯄꯁꯤꯅꯦ ꯂꯥꯏꯩꯅ ꯑꯩ ꯌꯥꯝ ꯀꯥꯔꯤꯁꯦ
ꯎꯝ
ꯑꯗꯨꯃꯥꯏꯅ ꯇꯧꯕꯩ ꯄꯜꯂꯦꯕ ꯑꯗꯨꯗꯨꯅ ꯑꯩꯈꯣꯏ ꯁ ꯏꯁꯇꯣꯔꯒꯨꯝꯕ ꯑꯃ ꯆꯠꯈꯤꯕꯔꯒ ꯈ ꯈꯠ ꯈꯠꯂ ꯈꯠꯂ ꯁꯠꯂꯨꯔ ꯊ ꯑꯗꯨꯅ ꯐꯠꯇ꯭ꯔꯥ ꯑꯗꯨꯝꯕꯗꯤ ꯀꯩ ꯍꯥꯏꯅꯗꯦꯗꯅ
ꯑꯃꯔꯣꯝꯗꯗꯤ ꯑꯗꯨꯅ ꯐꯩꯌꯦꯕ
ꯄꯩꯁꯥ ꯈꯔꯁꯤꯦ ꯍꯦꯟꯖꯩ ꯍꯥꯏꯕ ꯋꯥꯅꯤ ꯍꯥꯏꯗꯤ ꯇ꯭ꯔꯥꯏ ꯑꯗꯨꯝ ꯐꯖꯅ ꯄꯤꯔꯦ ꯂꯣꯏꯅꯃꯛ ꯌꯥꯏꯗꯅ ꯌꯥꯏ ꯑꯄꯥꯝꯕ ꯊꯤꯖꯟꯕ ꯆꯥꯏ ꯁꯥꯥꯗꯕ ꯌꯦꯡꯉꯦ ꯍꯥꯏꯗꯅ
ꯎꯝ
ꯑꯗꯨ ꯑꯗꯨꯝꯕꯅ ꯐꯕ ꯍꯦꯜꯂꯦ ꯑꯗꯨꯅꯦ ꯑꯩꯅ ꯏꯁꯇꯣꯔ ꯍꯦꯛ ꯇꯥꯔꯅ ꯑꯩꯁꯦ ꯑꯃꯨꯛ ꯈꯔ ꯍꯦꯜꯂꯁꯁꯤ
ꯎꯝ
ꯑꯗꯨꯅꯤ ꯍꯋꯥꯏ ꯀꯩꯅꯣ ꯇꯧꯔꯒꯦ ꯑꯗꯨꯗꯤ
ꯍꯣꯏ ꯍꯣꯏ ꯍꯣꯏ
ꯎꯝ
ꯑ